ꯁꯤꯒ ꯑꯃꯨꯔꯛꯀ ꯑꯃꯨꯔꯛ ꯑꯝꯒ ꯇꯧꯔꯛꯈꯤꯒꯦ ꯑꯗꯨꯒ ꯂꯣꯏꯁꯤꯜꯂꯖꯤ ꯏꯕꯥꯅꯤ꯫ ꯈꯗꯥꯡꯗꯤ ꯐꯖꯅ ꯅꯣꯝꯃꯦꯕ
ꯁꯤꯒ ꯀꯌꯥꯔꯛ ꯁꯨꯔꯝꯃꯅꯤ ꯃꯉꯥꯔꯛꯇꯤ ꯁꯨꯔꯝꯃꯗꯧ ꯃꯥꯜꯂꯦ ꯑꯩꯅ ꯈꯪꯕꯗꯥ
ꯀꯔꯤ ꯀꯗꯥꯏꯗ ꯃꯔꯤ ꯃꯉꯥꯅꯣ ꯁꯤꯒ ꯅꯤꯄꯥꯜ ꯂꯛ ꯁꯨꯗꯔꯤꯅꯦ ꯁꯤꯅ ꯃꯥꯄꯜ ꯂꯛ ꯁꯨꯗꯔꯝꯒꯅꯤꯅꯦ꯫
ꯁꯤꯒ ꯃꯥꯄꯥꯜ ꯂꯒ
ꯁꯤꯒ ꯃꯥꯄꯜꯂꯛ ꯁꯨꯗꯣꯏꯅꯦ ꯕꯥꯅꯤ ꯃꯉꯥ ꯃꯉꯥ ꯃꯉꯥꯅꯦꯕ ꯇꯥꯛꯁꯦ ꯃꯉꯥ ꯑꯃ ꯂꯣꯏꯈꯔꯕꯅꯦꯕ ꯁꯤꯒ ꯀꯩꯅꯣꯅꯤ ꯑ ꯁꯤ ꯃꯔꯤꯁꯨꯕ ꯑꯣꯏꯗ꯭ꯔꯒꯅꯦ
ꯈꯗꯥꯡꯗꯤ ꯊꯤꯐꯕꯅꯤꯅꯅꯦ ꯑꯗꯣ ꯋꯥꯔꯤ ꯁꯥꯟꯅꯔꯁꯨꯅꯦ__ ꯀꯩ ꯍꯥꯏꯅꯤ ꯍꯧꯖꯤꯛꯀꯤꯗꯗꯤ ꯀꯩ ꯋꯥꯔꯤ ꯁꯥꯟꯅꯗꯣꯏꯅꯣꯥꯏꯕ꯭ꯔꯦꯔꯤ ꯆꯠꯂꯦꯥ ꯂꯥꯏꯕꯦꯔꯤ ꯆꯠꯂꯒ ꯑꯗꯨ ꯂꯥꯏꯛ ꯄꯥꯏ ꯑꯗꯨ ꯃꯈꯥꯇꯥꯕꯗ ꯀꯩꯝ ꯁꯥꯟꯅꯅꯤꯡꯉꯥꯏ ꯂꯩꯇꯕꯅꯤꯅ__ ꯀꯩꯅꯣ ꯇꯧꯋꯦ ꯍꯥꯏꯕ ꯄꯨꯟꯁꯤꯕ ꯋꯥꯔꯤ ꯁꯥꯟꯅꯔꯁꯨ ꯑꯗꯒꯤ ꯄꯨꯟꯁꯤꯕꯩ ꯃꯌꯥꯝꯒ ꯑꯃꯨꯛꯀ ꯁꯥꯟꯅꯕꯗꯣ ꯑꯗꯨꯃꯥꯏꯅ ꯁꯥꯟꯅꯕꯁꯦ__ ꯑꯗꯨꯝ ꯕꯣꯔꯗꯤꯡꯗ ꯑꯗꯨ ꯇꯧꯈꯤꯕꯗꯣ ꯑꯗꯩ ꯀꯦꯝ ꯅꯨꯃꯤꯡꯗ ꯑꯗꯨ ꯇꯧꯈꯤꯕꯗꯣ__
ꯄꯨꯟꯁꯤꯕ ꯍꯥꯏꯁꯦ ꯑꯃ ꯀꯩꯅꯣꯗꯨꯔꯣ ꯑꯃ ꯃꯤ ꯃꯨꯇꯛ ꯇꯧꯕꯗꯨꯔꯣ꯫
ꯑꯥ ꯑꯥ ꯈꯥꯡꯉꯕꯣꯛꯀꯤꯗꯣ꯫ ꯃꯥꯕꯨꯗꯤ ꯂꯨꯅ ꯇꯤꯟꯅꯕꯅꯤꯅ ꯃꯥꯒꯗꯤ ꯑꯗꯨ ꯋꯩꯁꯥꯅꯩꯌꯦꯕ꯫ ꯃꯤꯗꯗꯤ ꯀꯅꯥ ꯃꯥꯂꯦꯁꯣꯔꯃ ꯈꯥꯒꯥ ꯁꯥꯟꯅꯩ꯫ ꯃꯥ ꯀꯩꯅꯣ ꯀ꯭ꯔꯤꯛꯀꯦꯠꯇ ꯄꯨꯔꯥ ꯑꯣꯏꯅ ꯀꯩꯅꯣ ꯇꯧꯈ꯭ꯔꯦ꯫
ꯃꯥꯗꯤ ꯁꯥꯔꯤꯒꯨꯝꯕ ꯆꯦꯕꯖꯦ ꯏꯄꯛ ꯄꯛꯆꯗ꯭ꯔꯤꯌꯦ꯫
ꯀꯩꯑꯥꯕ
ꯁꯥꯔꯤꯒꯨꯝꯕ ꯁꯦꯕꯗ ꯏꯄꯛ ꯄꯛꯆꯗ꯭ꯔꯤꯑꯦꯕ ꯁꯕꯥꯜꯗꯨꯒ
ꯥꯀꯅꯥꯅꯣ ꯍꯥꯏꯖꯦ
ꯕꯥꯂꯦꯁꯣꯔꯤ ꯑꯉꯥꯡ ꯃꯆꯥ ꯑꯣꯏ ꯀꯔꯤꯑꯣꯏ ꯇꯧꯔꯤꯌꯦꯕ ꯁꯕꯥꯟ
ꯑꯣ ꯑꯣ ꯑꯣ ꯃꯥ ꯃꯥ ꯑꯗꯨꯝ ꯅꯍꯥꯟ ꯑꯩꯅ ꯀꯩꯅꯣ ꯇꯧꯋꯦꯕ ꯃꯥꯏ ꯁꯅꯥ ꯃꯥꯡꯉꯦ ꯍꯥꯏꯕ ꯅꯨꯃꯤꯠꯇꯣ ꯃꯥꯗꯣ ꯃꯃꯥꯒ ꯑꯗꯨꯝ ꯆꯨꯃꯤꯟꯅꯕꯅꯦꯕ ꯑꯗꯨ ꯅꯨꯃꯤꯠ__ ꯑꯗꯣ ꯃꯃꯥꯅ ꯁꯥꯎꯗꯅ ꯀꯩꯅꯣ ꯇꯧꯗꯦꯌꯦ ꯇꯣꯉꯥꯟ ꯇꯣꯉꯥꯟ ꯇꯨꯃꯤꯅꯩꯌꯦ ꯑꯗ ꯃꯥꯅ ꯑꯁ__ ꯏꯕꯦꯝꯃꯥ ꯈꯣꯏꯃꯥꯗꯣ ꯑꯩ ꯑꯩ ꯈꯨꯃꯥꯗꯣ ꯑꯗꯨꯝ ꯇꯨꯃꯤꯟꯅꯔꯒ ꯑꯗꯨ ꯅꯨꯃꯤꯠꯇꯣ__ ꯁꯥꯎꯅꯕꯒꯤ ꯇꯣꯉꯥꯟ ꯇꯣꯉꯥꯟ ꯆꯨꯝꯃꯤꯅꯤ ꯑꯩ ꯇꯨꯝꯕ ꯌꯥꯗꯅ ꯇꯧꯋꯦ ꯑꯦ ꯈꯨꯃꯥ ꯆꯨꯝꯃꯤꯟꯅꯗꯗꯤ ꯇꯨꯝꯕ ꯌꯥꯗꯦꯅꯦ ꯅꯪ ꯍꯌꯦꯡꯋꯥꯏ__ ꯀꯩꯅꯣ ꯇꯧꯕꯗ ꯑꯋꯣꯄꯣꯇꯣ ꯅꯣꯏꯃ ꯍꯥꯄꯒ ꯄꯨꯑꯆꯠꯂꯨꯀꯣ ꯍꯥꯢꯕ ꯈꯪꯅꯤ ꯏꯕꯦꯃ ꯑꯩ ꯌꯥꯗ꯭ꯔꯦ
ꯏꯕꯦꯃ ꯌꯥꯝ ꯀꯦꯁꯤꯅꯕꯅꯦꯕ꯫
ꯑꯦ ꯃꯥꯒꯤꯗꯤ ꯍꯣꯁ꯭ꯇꯦꯜ__ ꯄꯨꯔꯥ ꯌꯦꯟꯕꯨ ꯄꯥꯏꯒꯔꯗꯤ ꯌꯥꯔꯦ ꯃꯥꯥꯏꯗꯤ꯫
ꯈꯪꯗꯦ ꯃꯥꯂꯦꯁꯣꯔꯤꯗꯤ ꯗꯨꯝ ꯃꯥ ꯁꯪꯁꯥꯔ ꯑꯝꯗ ꯂꯩꯇꯕꯅꯦ ꯑꯗꯣ ꯃꯥ ꯀꯩꯅꯣ ꯑꯉꯥꯡ ꯇꯥꯏꯞꯇ ꯇꯧꯑꯦ ꯍꯥꯏꯔꯅ ꯃꯤꯅ ꯍꯦꯟꯖꯤꯟ ꯌꯥꯗꯕꯅꯦ꯫ ꯄꯣꯏꯟꯗ ꯁꯦꯠꯄꯅꯦ ꯈꯣꯏꯅ ꯑꯃꯨꯛ ꯑꯗꯨꯗ ꯍꯩꯇꯦ ꯍꯥꯏꯕ꯫ ꯊꯛ ꯂꯥꯎꯅ ꯁꯥꯒꯠꯂ ꯊꯣꯛꯄꯗꯣ꯫ ꯑꯗꯣ ꯑꯗꯨꯝ ꯃꯣꯏꯅ ꯑꯃꯨꯛ ꯄꯣꯏꯟꯗ ꯃꯤ ꯂꯣꯟꯗ ꯄꯥꯅꯕ ꯄꯣꯏꯟꯗ ꯉꯥꯡꯕꯗꯣ ꯍꯩꯑꯦꯕ ꯈꯣꯏꯅ ꯑꯃꯨꯛ ꯑꯗꯣ ꯍꯩꯇꯦ ꯍꯥꯏꯕ꯫
ꯃꯤ ꯅꯪꯕꯨ ꯃꯤ ꯈꯠꯅꯕ ꯍꯩꯕ꯭ꯔꯣ꯫
ꯏꯁ ꯃꯤ ꯃꯤ ꯍꯦꯟꯗꯟ ꯌꯥꯗꯕꯅꯤ ꯃꯤ ꯇꯟ ꯃꯥꯟꯅꯗꯕꯅꯤ ꯍꯟ ꯃꯥꯟꯅꯗꯕꯇꯅꯤ ꯑꯗꯨꯝ ꯀꯩꯝ ꯇꯧꯗꯕꯅꯤ ꯄꯣꯏꯟꯗ ꯁꯦꯠ ꯁꯦꯠꯂ ꯉꯥꯡꯕꯅꯤ ꯄ꯭ꯔꯃꯥꯟ ꯄꯤ ꯄꯤꯗꯅ ꯌꯥꯝ ꯍꯩꯕꯅꯤꯀꯣ
ꯑꯩꯗꯤ ꯃꯥ ꯃꯤ ꯍꯣꯢ ꯍꯣꯏ ꯕꯣꯔꯗꯤꯡꯗꯗꯤ ꯃꯤ ꯈꯠꯅꯕ ꯑꯝꯐꯧ ꯊꯦꯡꯅꯗ꯭ꯔꯤꯀꯣ
ꯊꯦꯡꯅꯗꯦ ꯑꯗꯣ ꯃꯥꯅ ꯈꯤꯇꯪ ꯁꯥꯎꯅꯤꯡꯕ ꯈꯣꯠꯄ ꯂꯩꯔꯗꯤ ꯑꯗꯨꯝ ꯍꯥꯏꯗꯤ ꯑꯗꯨꯝ ꯃꯤꯅ ꯉꯥꯡꯅ ꯇꯟꯕꯗꯣ ꯑꯗꯨꯃꯥꯏ ꯑꯣꯏꯕꯅꯦ ꯑꯥ ꯑꯩꯅꯃꯨꯛ ꯀꯩꯅꯣ ꯇꯧꯔꯛꯄꯗꯣ ꯀ꯭ꯂꯥꯁ ꯇꯨꯗꯩꯅ ꯑꯗꯨꯝ ꯁꯤꯛꯁ ꯐꯥꯎ ꯑꯩ ꯃꯌꯥꯝ ꯃꯔꯛꯇ ꯑꯗꯨꯝ ꯇꯝꯃꯛꯄꯒꯤ ꯑꯃ ꯃꯩꯇꯩ ꯃꯩꯇꯩ ꯃꯌꯦꯛꯀꯥ ꯄꯥꯕ ꯊꯣꯛꯄꯗꯤ ꯍꯩꯔꯒ ꯑꯩꯅ ꯃꯩꯇꯩ ꯈ ꯈ ꯃꯌꯥꯡꯒ ꯁꯨꯝ ꯂꯩꯃꯤꯟꯅꯔꯛꯄꯒꯤ ꯃꯩꯇꯩꯔꯣꯟ ꯌꯥꯝ ꯁꯦꯡꯅ ꯀꯩꯅꯣ ꯇꯧꯕꯗꯣ ꯑꯣꯏꯗꯕ ꯑꯗꯨꯒꯤꯅꯦꯕ ꯑꯗꯨ ꯉꯥꯡꯅꯕ ꯈꯣꯠꯅꯕ ꯍꯩꯔꯗꯤ ꯑꯃꯨꯛ ꯀꯩ ꯍꯥꯏꯅꯤ ꯃꯤꯉꯣꯟꯗ ꯄꯣꯏꯟ ꯁꯦꯠ ꯁꯦꯠꯇꯅ ꯉꯥꯡꯕ ꯈꯣꯠꯄꯗꯣ ꯀꯩꯁꯨ ꯌꯥꯝꯅ ꯍꯩꯔꯛꯇ꯭ꯔꯦꯕ ꯑꯪ ꯃꯥꯂꯦꯁꯣꯔꯗꯤ ꯐꯖꯅ ꯍꯩꯕꯅꯦꯕ ꯃꯤꯅ ꯍꯦꯟꯖꯟ ꯉꯝꯗꯕꯅꯦꯕ ꯃꯣꯜꯂꯤ ꯃꯣꯜꯂꯤ
ꯃꯥꯗꯤ ꯋꯥ ꯉꯥꯡꯐꯧ ꯐꯖꯅ ꯍꯩꯔꯝꯗꯧ ꯃꯥꯟꯗꯦ ꯍꯥꯏꯗꯤ ꯃꯤꯉꯣꯟꯗꯒ ꯋꯥꯒ ꯀꯟꯅꯒ ꯉꯥꯡꯕ ꯍꯩꯔꯝꯗꯧ ꯃꯥꯗ꯭ꯔꯤꯅꯦ
ꯎꯝ ꯅꯣꯢꯅ ꯌꯥꯝ ꯀꯟꯅ ꯃꯁꯛ ꯈꯪꯪꯗꯕꯩꯅꯦ ꯑꯟ ꯑꯟꯖꯨ ꯑꯟꯖꯨꯁꯦ ꯌꯥꯝ ꯀꯩꯅꯣ ꯇꯧꯕ ꯃꯥꯟꯕꯅꯦ ꯑꯟꯖꯨꯅ ꯑꯟꯖꯨꯗꯒꯤ ꯀꯩꯅꯣ ꯇꯧꯗꯕꯅꯦ ꯑꯟ ꯑꯟꯖꯨꯅꯃꯨꯛ ꯀꯩ ꯍꯥꯏꯅꯤ ꯎꯝ ꯃꯣꯢ ꯃꯕꯨꯡ ꯈꯤꯇꯪ ꯀꯩꯅꯣ ꯇꯧꯗꯕ ꯋꯥꯅꯦ ꯑꯗꯨ ꯃꯕꯨꯛꯄꯨꯗꯤ ꯐꯕꯗꯤ ꯐꯕꯅꯦꯕ ꯈꯠꯅꯔꯁꯨ ꯀꯩꯅꯣ ꯇꯧꯕꯗ ꯄꯣꯏꯟꯗ ꯁꯦꯠꯂ ꯉꯥꯡꯉꯒ ꯈꯠꯅꯕꯗꯣ ꯑꯗꯨ ꯍꯩꯇꯕꯅꯦꯕ ꯃꯥꯂꯦꯁꯣꯔꯤꯗꯤ ꯌꯥꯗꯕꯅꯦ ꯍꯩꯕꯅꯦ ꯌꯥꯝ
ꯃꯥꯅꯃꯨꯛ ꯈꯤꯇꯪ ꯁꯛ ꯀꯥꯛꯄꯩ ꯇꯥꯏꯞ ꯇꯧꯋꯦ ꯁꯛꯇꯣ ꯀꯣ
ꯃꯥꯂꯦꯁꯣꯔꯤꯔꯣ
ꯅꯠꯇꯦ ꯑꯟꯖꯨ
ꯑꯧ ꯃꯥꯅ ꯀꯥꯛꯆꯔꯁꯨ ꯑꯃ ꯃꯤꯉꯣꯟꯗ ꯀꯩꯅꯣ ꯇꯧꯗꯅꯕ ꯉꯥꯡꯕꯗꯣ
ꯀꯩ ꯍꯥꯏꯅꯤ ꯄꯣꯏꯟꯗ ꯁꯦꯠꯂꯒ ꯑꯃ ꯃꯤ ꯂꯩꯗꯥꯏꯅꯦ ꯀꯩꯅꯣ ꯀꯣꯏꯊꯣꯛꯑ ꯉꯥꯡꯕꯗꯣ ꯀꯣꯏꯊꯣꯛꯑ ꯄꯣ ꯄꯣꯏꯟꯗ ꯉꯥꯡꯕꯗꯣ ꯑꯗꯨ ꯍꯩꯇꯕꯅꯦꯕ ꯃꯥꯂꯦꯁꯣꯔꯤ ꯀꯣꯏꯊꯣꯛꯑꯒꯅꯦ ꯌꯥꯝ ꯌꯥꯝ ꯊꯤ ꯍꯩꯕꯅꯤ ꯈꯪꯗꯦꯗ ꯃꯥꯂꯦꯁꯣꯔꯤꯁꯨ ꯁꯪꯁꯥꯔ ꯑꯃꯗ ꯂꯩꯖꯩ ꯑꯩꯅ ꯃꯥꯖꯦ ꯄꯨꯟꯖꯦꯅ ꯍꯥꯏꯔꯝꯕꯅꯦ ꯑꯗꯨ ꯄꯨꯟꯕꯁꯦ ꯑꯣꯛꯇꯣꯕꯔꯗ ꯄꯨꯟꯕ ꯉꯥꯏ ꯇꯥꯕꯅꯦ
ꯎꯝ ꯃꯥꯗꯤ ꯃꯄꯥꯟ ꯏꯄꯥꯟꯒ ꯄꯥꯛ ꯊꯣꯛꯇꯕꯗꯤ ꯃꯥꯜꯂꯤꯅꯦ ꯑꯗꯨꯝ ꯌꯨꯝꯗꯨꯗ ꯂꯩꯕ ꯃꯥꯜꯂꯦ
ꯈꯪꯗꯦ ꯏꯕꯦꯝꯃ ꯑꯩ ꯀꯩꯅꯣ ꯇꯧꯗ꯭ꯔꯦ ꯃꯅꯤꯄꯨꯔꯗ ꯊꯣꯛ ꯊꯣꯛꯅꯤꯡꯉꯦ ꯃꯅꯤꯄꯨꯔꯗ ꯂꯩꯔꯛꯇ꯭ꯔꯤꯁꯦ ꯀꯨꯏꯔꯦꯅ ꯍꯥꯏꯕ ꯑꯗꯨꯗ ꯏꯃꯥꯢ ꯏꯕꯦꯝꯕꯥ ꯅꯪꯅ ꯀꯩꯅꯣ ꯇꯧꯕ ꯑꯩꯅ ꯁꯣꯝꯗ ꯌꯨꯝꯗ ꯂꯩꯅꯤꯡꯗꯕꯅꯅꯦ ꯌꯨꯝꯗ ꯂꯩꯃꯟꯗꯅ
ꯑꯗꯨꯝ ꯃꯥꯂꯦꯕ ꯑꯉꯥꯡꯒ ꯈꯔ ꯑꯃꯨ ꯒ꯭ꯔꯥꯃꯤꯟ ꯆꯥꯔ ꯑꯃꯨꯛ ꯊꯥꯒꯠꯂꯛꯄ
ꯃꯣꯏ ꯃꯣꯏ ꯑꯉꯥꯡꯗꯨꯁꯨ ꯑꯗꯨꯝ ꯌꯥꯕꯅꯦ ꯃꯣꯏ ꯑꯉꯥꯡꯗꯣ ꯌꯥꯝ ꯅꯣꯛꯅꯤꯡꯕꯅꯦ ꯍꯥꯏꯕ ꯅꯍꯥꯟꯃꯨꯛ ꯕꯣꯔꯗꯤꯡꯗ ꯂꯥꯛꯄꯗ ꯑꯉꯥꯡꯅꯤꯗ ꯌꯥꯝꯅ ꯆꯍꯤ ꯑꯗꯨ ꯀꯥꯟꯗ ꯃꯔꯤꯔ ꯃꯉꯥꯔ ꯇꯪ ꯐꯥꯗ ꯉꯥꯏꯔꯤ ꯑꯣꯏꯔꯝꯒꯅꯤ ꯑꯩꯈꯣꯏ ꯅꯥꯎꯄꯥ ꯂꯩꯕꯗꯨꯗꯅꯦ ꯃꯥꯅ ꯏꯀꯥꯏꯗꯅꯒ ꯇꯧꯔꯤ ꯌꯥꯝ ꯈꯠꯂꯦ ꯍꯥꯏꯕꯅꯦꯕ ꯑꯗꯨ ꯑꯉꯥꯡꯗꯣ
ꯍꯥ
ꯑꯄꯤꯛꯄ ꯑꯉꯥꯡꯗꯨꯕꯣ
ꯑꯣꯏ ꯑꯄꯤꯛꯄ ꯑꯉꯥꯡꯗꯣ ꯑꯗꯨꯅ ꯅꯨ ꯄꯤꯔꯤꯉꯩꯗ ꯀꯩꯅꯣ ꯕꯣꯔꯗꯤꯡꯗ ꯈꯣꯢꯃꯥꯅ ꯑꯩꯒꯤ ꯇꯦꯟꯒꯤ ꯀꯩꯅꯣ ꯊꯥꯔꯤꯉꯩꯗ ꯍꯦꯟꯖꯥꯡ ꯍꯦꯟꯀꯥ ꯊꯤꯟꯕ ꯑꯗꯨꯝ ꯂꯥꯛꯏꯗꯅ ꯑꯩꯈꯣꯏ ꯅꯥꯎꯄꯥꯁꯨ ꯑꯃꯨꯛꯀ ꯌꯥꯎꯔꯛꯄꯗꯣ ꯑꯗꯨꯗꯤ ꯏꯁ ꯃꯥꯅꯥ ꯢꯀꯥꯢꯗꯅꯒ ꯇꯧꯗꯅ ꯑꯩ ꯅꯣꯛꯅꯤꯡꯕꯖꯤꯗꯤ
ꯏꯁ ꯌꯥꯏꯅꯦ ꯃꯥꯂꯦꯁꯣꯔꯤ
ꯑꯣ ꯃꯥꯂꯦꯁꯣꯔꯤ ꯅꯍꯥꯟꯒ ꯅꯪ ꯃꯥꯏ ꯁꯇꯦꯇꯁ ꯎꯅꯕ꯭ꯔꯥ
ꯎꯅꯕ꯭ꯔꯥꯕ
ꯎꯝ ꯎꯅꯩ
ꯅꯍꯥꯟ ꯃꯥꯅ ꯃꯦꯀꯞ ꯇꯧꯕꯩ ꯑꯃ ꯊꯥꯒꯠꯗꯔꯛꯄꯗꯣ ꯃꯣꯏ ꯃꯥꯏ ꯃꯅꯥꯎꯄꯤꯗꯣ ꯃꯥ ꯃꯁꯆꯥ ꯍꯥꯞꯄꯦ ꯃꯥꯟꯅꯗ꯭ꯔꯥ ꯃꯣꯏ ꯀꯥꯖꯤꯗꯨꯒ
ꯃꯁꯥꯛ ꯍꯥꯏꯐꯦꯠ ꯃꯥꯟꯅꯗꯔꯥꯅꯦ
ꯃꯦꯀꯞ ꯇꯧꯕꯦ ꯍꯥꯏꯁꯦ ꯃꯣꯏꯅꯤ ꯚꯤꯗꯤꯑꯣ ꯅꯝꯃꯤꯟꯅ
ꯑꯥ ꯕꯥꯏꯅꯤ ꯕꯤꯗꯤꯑꯣ ꯅꯝꯃꯤꯟꯅꯕꯩꯗꯣ
ꯎꯝ
ꯑꯩꯅ ꯃꯥꯟꯅꯩꯩꯅ ꯍꯥꯏꯔꯨꯔꯗꯤ ꯑꯗꯨꯗ ꯃꯥꯗꯤ ꯁꯥꯥꯎꯋꯦ ꯀꯗꯥꯏꯗ ꯃꯥꯟꯅꯩ ꯅꯣꯏꯅ ꯍꯣꯏ ꯅꯪꯅꯕꯨꯗꯤ ꯐꯖꯩ ꯍꯥꯏꯕ ꯑꯗꯨ ꯍꯥꯏꯐꯦꯠ ꯃꯥꯟꯅꯩ ꯍꯥꯏꯕꯅꯦ ꯐꯖꯕꯨꯗꯤ ꯑꯩꯅ ꯐꯖ ꯇꯥꯕꯅꯤ ꯀꯩꯅꯣ ꯀꯩ ꯋꯥꯅꯣ ꯅꯪ ꯉꯥꯡꯉꯤꯗꯨꯅ ꯑꯩꯅ ꯍꯣꯏꯁꯦ ꯑꯩ ꯁꯣꯔꯤ ꯑꯩ ꯃꯈꯥ ꯇꯥꯅ ꯍꯥꯏꯗꯔꯔꯣ ꯍꯥꯏꯐꯦꯠ ꯌꯦꯡꯕꯒ ꯃꯥꯟꯅꯔꯨꯕꯩꯅꯦ ꯅꯪꯅꯕꯨꯗꯤ ꯌꯥꯝ ꯐꯖꯩ ꯐꯖꯕ ꯍꯦꯜꯂꯤꯁꯦ ꯍꯥꯢ ꯀꯥꯟꯗꯥ ꯅꯣꯡꯂꯛꯏꯕ
ꯢꯕꯥꯅꯤ ꯁꯨꯝ ꯃꯥꯁꯨ ꯀꯣꯏꯅꯕꯅꯦ ꯑꯩꯁꯨ ꯀꯣꯏꯅꯕ ꯁꯨꯡ ꯋꯥꯔꯤ ꯁꯥꯟꯅꯗꯣꯢꯅꯦ ꯏꯕꯦꯝꯃꯥ ꯑꯐꯕ ꯅꯨꯄꯥꯒꯤ ꯑꯐꯕ ꯅꯨꯄꯤꯒꯤ ꯅꯨꯄꯥ ꯐꯪꯕ ꯋꯥꯕꯅꯤ ꯅꯣꯛꯄꯖꯤ
ꯑꯥ ꯃꯤ ꯊꯥꯒꯠꯄ ꯊꯥꯒꯠ ꯑꯈꯣꯢꯅ ꯊꯥꯒꯠꯂ ꯂꯣꯢꯔꯦꯁꯦ ꯑꯩꯅ ꯌꯥꯝ ꯅꯣꯛꯅꯤꯡꯉꯤꯗꯤ ꯍꯥꯏꯠꯀꯤ ꯑꯣꯏꯗꯤꯁꯟ ꯂꯥꯛꯄꯩꯗꯣ ꯑꯩꯅ ꯑꯁ ꯚꯥꯏ ꯈꯪꯗꯦꯗ ꯑꯩꯁꯦ ꯀꯩꯅꯣ ꯇꯧꯁꯤꯗ ꯀꯩꯅꯣ ꯇꯧꯁꯦ ꯈꯪꯗꯦ ꯖꯒꯣꯏ ꯁꯥꯁꯔꯨꯁꯤꯔ ꯈꯪꯗꯦꯅ ꯍꯥꯏ ꯑꯗꯨꯒꯗ ꯃꯥꯃꯥꯏ ꯏꯕꯦꯝꯃꯥ ꯑꯩ ꯀꯣꯔꯤꯌꯥꯒꯤ ꯇꯝꯃꯤꯕꯅꯦ ꯍꯥꯏꯒꯠꯂꯛꯄꯩ ꯅꯣꯛꯄ ꯑꯥꯅ ꯁꯨꯔꯗꯨꯒ ꯅꯪꯅ ꯀꯣꯔꯤꯌꯥ ꯏꯁꯩ ꯉꯪꯉꯝꯒꯗꯕ ꯊꯥꯔꯦ
ꯎꯝ
ꯈꯪꯗꯦꯗ
ꯈꯪꯗꯦ
ꯁꯨꯃꯥꯏꯅ ꯀꯩꯅꯣ ꯀꯩꯀꯥꯒꯤ ꯊꯥꯏꯅꯕ ꯑꯩ ꯁꯥꯟꯝꯅꯅꯨꯡꯅꯤꯡꯕ ꯍꯥꯏꯕ ꯍꯧꯖꯤꯛꯀꯥꯟꯁꯦ ꯀꯔꯤꯝ ꯂꯩꯇ꯭ꯔꯥ ꯍꯥꯏꯕ ꯀꯩꯅꯣ ꯇꯧꯅꯤꯡꯕꯩ ꯅꯨꯡꯉꯥꯏꯕ ꯃꯇꯥ ꯂꯩꯇ꯭ꯔꯦ ꯍꯥꯏꯕ
ꯍꯧꯖꯤꯛꯀꯥꯟꯕꯨ ꯀꯩꯅꯣ ꯔꯤꯜꯁꯀꯤ ꯋꯥꯔꯤꯒꯨꯝꯕ ꯈꯔ ꯂꯩꯒꯗ꯭ꯔꯥ
ꯑꯧ ꯀꯔꯤꯝ ꯂꯩꯇꯦ ꯍꯥꯏꯕ ꯁꯥꯟꯅꯅꯕ ꯅꯣꯏꯅꯉꯣ ꯅꯃꯥꯟꯅꯕꯤ ꯀꯩꯅꯣ ꯇꯧꯕꯅꯦ ꯄꯨꯂꯞ ꯀꯨꯕꯅꯤꯅ ꯍꯤꯒꯠ ꯈꯣꯠꯄ ꯅꯨꯡꯉꯥꯏꯗꯅ ꯑꯗꯨꯁꯨ ꯂꯩꯇꯕꯅꯤꯅꯅꯦ
ꯅꯪꯗꯤ ꯃꯌꯥꯢ ꯌꯦꯡꯉꯒꯥꯏꯔ
ꯑꯗꯨꯒ ꯃꯌꯥꯟꯒꯤꯁꯨ ꯑꯃꯨꯛ ꯀꯩꯅꯣ ꯇꯥꯏꯃꯤꯡ ꯂꯩꯇꯦꯕ ꯃꯣꯏꯁꯨ ꯃꯣꯏ ꯃꯣꯏ ꯃꯊꯧ ꯇꯧꯅꯕꯅꯤꯅ
ꯑꯣ
ꯈꯪꯗꯦꯗ ꯑꯩꯗꯤ ꯑꯁ ꯄꯤꯅꯉꯩꯗꯗꯤ ꯌꯥꯝ ꯆꯥꯎꯅꯤꯡꯉꯝꯕꯅꯦ ꯍꯧꯖꯤꯛ ꯆꯥꯎꯅꯤꯡꯗꯔꯦ ꯍꯥꯟꯅꯒꯤ ꯃꯇꯝꯅ ꯌꯥꯝ ꯐꯩꯅ ꯈꯜꯂꯤ
ꯏꯁ ꯐꯩꯌꯦ ꯏꯂꯚꯦꯟ ꯇꯨꯌꯦꯄ ꯑꯣꯏꯁꯨ ꯅꯨꯉꯥꯏꯇꯦ
ꯅꯨꯡꯉꯥꯢ ꯅꯨꯡꯉꯥꯏ ꯏꯂꯚꯦꯟ ꯇꯨꯋꯜꯞꯇꯤ ꯅꯨꯡꯉꯥꯏꯌꯦ ꯏꯂꯚꯦꯟ ꯇꯨꯋꯜꯞꯇꯤ ꯑꯩ ꯁꯤꯂꯣꯡꯗ ꯂꯧꯔꯛꯄꯅ ꯌꯥꯝ ꯅꯨꯡꯉꯥꯏ
ꯏꯂꯚꯦꯟ ꯇꯨꯌꯦꯜ ꯏꯂꯚꯦꯟ ꯇꯨꯋꯜꯀꯤ ꯍꯣꯁꯇꯦꯜ ꯅꯨꯡꯉꯥꯏꯇꯦ
ꯑ ꯑꯩꯈꯣꯏꯗꯤ ꯅꯨꯡꯉꯥꯏ ꯀꯩꯅꯣ ꯇꯧꯕꯒꯤ ꯅꯥ ꯑꯗꯨꯝ ꯃꯦꯛꯁꯤꯌ ꯑꯩꯈꯣꯏ ꯄꯨꯜꯂꯒ ꯑꯗꯨꯝ ꯃꯩꯇꯩ ꯉꯥꯛꯇ ꯂꯩꯃꯤꯟꯅꯕꯒꯤ ꯅꯨꯡꯉꯥꯏꯕꯗꯣ
ꯎꯝ
ꯑꯥ ꯀꯩꯅꯣ ꯇꯧꯋꯦꯗꯣ ꯅꯨꯡꯉꯥꯏꯌꯦ ꯑꯗꯨꯒꯤꯗꯤ ꯑꯗꯨꯒ ꯍꯧꯖꯤꯛꯃꯥ ꯁꯨꯑꯦꯅꯨ ꯉꯥꯏꯇꯔꯦ ꯍꯥꯏꯁꯤꯅꯤ ꯀꯩꯅꯣꯁꯨ ꯇꯧꯒꯔꯦ ꯅꯪ ꯁꯨꯝ ꯃꯩꯇꯩ ꯀꯩꯀꯥ ꯂꯩꯇꯕꯩꯁꯨ ꯑꯣꯏꯔꯝꯃꯁꯨ ꯌꯥꯏꯀꯣ ꯑꯩꯅ ꯑꯁꯨꯃꯥꯏꯗ ꯌꯥꯝ ꯂꯩꯗ꯭ꯔꯁꯨ ꯌꯥꯔꯦꯎ ꯈꯜꯂꯒ ꯑꯗꯨꯝ ꯊꯥꯝꯒꯤꯕꯅꯦ
ꯃꯩꯇꯩ ꯂꯩꯔꯁꯨ ꯅꯨꯡꯉꯥꯢꯔꯣꯢ ꯍꯥꯏꯕꯤꯒꯦꯌꯣ
ꯑꯩꯅ ꯐꯪꯗꯕꯩꯅꯦꯕ ꯑꯩꯅ ꯄꯥꯝꯃꯤꯁꯤꯅ ꯑꯗꯨ ꯐꯪꯒꯅꯤ ꯑꯃꯨꯛ ꯑꯩ ꯀꯅꯥ ꯈꯪꯕꯅꯣ ꯑꯗꯨꯝ ꯑꯃꯃꯨꯛ ꯍꯣꯠꯂꯗꯤ ꯑꯗꯨ ꯍꯧꯖꯤꯛ ꯐꯪꯗ꯭ꯔꯤꯕꯅꯤꯅ ꯑꯩ ꯀꯩꯅꯣ ꯇꯧꯔꯤꯕ
ꯐꯪꯃꯥꯜꯂꯁꯨ ꯄꯥꯝꯗꯦ ꯊꯤ ꯅꯨꯡꯉꯥꯏꯇꯦ ꯐꯪꯃꯥꯜꯗ꯭ꯔꯁꯨ ꯍꯣꯏ ꯅꯨꯡꯉꯥꯏꯇꯕ ꯀꯅꯥꯝꯇꯕꯨꯗꯤ ꯀꯦꯝ ꯍꯥꯢꯗꯦꯗ ꯁꯨꯝ ꯃꯤꯁꯨ ꯋꯥꯔꯤ ꯁꯨꯝ ꯇꯥꯕꯗ ꯃꯤ ꯋꯥꯔꯤ ꯂꯤꯔꯛꯄꯗ ꯑꯥ ꯁꯨꯝ ꯏꯃꯥꯅꯕꯤꯇꯤꯅꯕꯩꯁꯨ ꯋꯥꯔꯤꯒ ꯁꯨꯝ ꯂꯤꯔꯛꯄꯗ ꯑꯁꯤ ꯃꯤꯁꯦ ꯐꯠꯇꯕꯅꯦ ꯀꯥ ꯍꯥꯏꯔꯗꯤ ꯈꯤꯇꯪ ꯀꯩꯅꯣ ꯇꯧꯏꯗꯥꯅ
ꯎꯝ ꯑꯥ ꯌꯥꯝ ꯂꯨꯅꯒ ꯈꯜꯂꯒ ꯑꯗꯨꯃꯥꯏꯅꯒ ꯀꯩꯅꯣ ꯑꯗꯨꯝ ꯃꯑꯣꯡ ꯃꯥꯟꯗꯅꯒ ꯇꯧꯔꯛꯄꯗꯣ ꯌꯥꯝ ꯅꯨꯡꯉꯥꯏꯇꯕꯅꯦ
ꯍꯣꯏ
ꯑꯗꯨ ꯅꯣꯏꯒꯤꯗꯤ ꯀꯩꯅꯣ ꯇꯧꯗꯣꯏꯔꯥ ꯁꯤꯁꯦ ꯍꯦꯛ ꯂꯣꯏꯕꯒ ꯅꯣꯏ ꯁꯦꯃꯤꯁꯇꯔ ꯐꯤꯞ ꯐꯤꯞ ꯁꯦꯃꯤꯁꯇꯔ ꯑꯣꯏꯗꯨꯏ ꯅꯠꯇ꯭ꯔꯣ ꯅꯣꯏꯁꯦ
ꯑꯝ ꯍꯧꯖꯤꯛꯅ ꯍꯧꯖꯤꯛ ꯂꯣꯏꯔꯕ ꯐꯣꯟ ꯌꯦꯡꯑꯒ ꯑꯗꯨꯝꯇꯨꯝꯗꯣꯏꯔ ꯅꯠꯇꯔꯒ ꯂꯥꯏꯔꯤꯛ ꯄꯥꯈꯤꯗ꯭ꯔꯣ
ꯑꯁ ꯂꯥꯏꯕꯔꯦꯔꯤꯗ ꯀꯩꯅꯣ ꯇꯧꯕꯅꯦ ꯄꯨꯡꯨ ꯇꯔꯦꯠ ꯅꯤꯄ ꯑꯃ ꯂꯥꯕꯅꯦ ꯄꯥꯕꯩ ꯋꯥ
ꯇꯨꯅꯤꯒꯥ ꯂꯩꯒ ꯐꯣꯟꯅꯤꯒ
ꯐꯣꯟ ꯌꯦꯡꯉ ꯑꯩ ꯌꯥꯝ ꯐꯠꯇꯕ ꯑꯃ ꯇꯧꯔꯦ ꯍꯥꯏꯕ ꯐꯠꯇꯕ ꯑꯃ ꯇꯧꯔꯤꯁꯤꯅ ꯂꯥꯏꯕ꯭ꯔꯦꯔꯤꯗ ꯐꯣꯟꯗꯣ ꯄꯥꯏꯔꯁꯨ ꯃꯤꯅ ꯅꯥꯀꯟ ꯅꯥꯀꯟꯗ ꯂꯥꯏꯔꯤꯛ ꯂꯣꯏ ꯄꯥꯔ ꯂꯩꯕꯅꯦ ꯑꯩꯅ ꯔꯦꯁ ꯌꯦꯡꯉꯒ ꯅꯣꯛꯄꯗꯤ ꯌꯥꯗꯝꯅꯤꯅꯅꯦ ꯉꯥꯏꯍꯥꯛ ꯌꯦꯡꯉꯒ ꯃꯤ ꯃꯌꯥꯝꯁꯨ ꯂꯥꯏꯔꯤꯛ ꯄꯥꯝꯃꯤꯔ ꯑꯗꯨꯝ ꯀꯩꯅꯣ ꯀ꯭ꯂꯥꯁ ꯑꯃꯛ ꯊꯥꯔꯒ ꯑꯗꯨꯝ ꯌꯦꯡꯉ ꯌꯦꯡꯉꯒꯅꯦ ꯌꯨꯝ ꯊꯣꯛꯂꯛꯄ ꯀꯩꯅꯣ ꯂꯥꯏꯕ ꯂꯩꯕꯁꯤꯗ ꯄꯥꯏꯍꯧꯗ꯭ꯔꯗꯤ ꯄꯥꯏꯗꯅꯤ ꯌꯥꯗꯦ ꯍꯥꯏꯕ ꯇꯥꯏꯞꯇ ꯀꯩꯅꯣꯁꯦ ꯐꯣꯟꯁꯦ ꯄꯥꯏꯈꯠꯇꯨꯅꯦ ꯍꯥꯏꯕ ꯍꯧꯕꯗ ꯂꯣꯢꯕꯥꯎ ꯌꯦꯡꯉꯒ ꯑꯗꯨꯅ ꯅꯨꯡꯗꯥꯡ ꯇꯨꯝꯗꯦ ꯍꯥꯏꯕ
ꯑꯗꯨꯗꯨ ꯅꯣꯏ ꯀꯌꯥꯃꯨꯛ ꯀꯌꯥꯝ ꯁꯥꯏ ꯎꯕ ꯇꯥꯔꯗꯤ
ꯑꯩꯈꯣꯏ ꯍꯧꯖꯤꯛ ꯇ꯭ꯋꯦꯟꯇꯤ ꯅꯥꯏꯟ ꯊꯥꯔꯇꯤ ꯃꯥꯏꯅ ꯁꯥꯔꯝꯒꯅꯤ
ꯀꯥ ꯍꯦꯟꯅ ꯁꯥꯕꯤꯅꯦ
ꯁꯥꯗꯤ ꯁꯥꯗꯦꯕ ꯃꯣꯏꯁꯨ ꯋꯦꯗꯔꯗꯤ ꯌꯥꯝ ꯋꯥꯠꯇꯧꯗꯦ ꯍꯨꯃꯤꯗꯤꯇꯤ ꯌꯥꯝ ꯋꯥꯡꯕꯩꯅꯦꯕ ꯅꯞ ꯅꯞ ꯂꯥꯎꯕꯗꯣ ꯑꯗꯣ ꯑꯩꯕꯨꯗꯤ ꯂꯥꯏꯕꯦꯔꯤꯗ ꯂꯩꯕꯅꯤ ꯁꯥꯏꯔꯥ ꯁꯥꯗꯔꯤꯔꯥ ꯈꯪꯗꯦꯕ ꯂꯥꯏꯕ꯭ꯔꯦꯔꯤ ꯌꯨꯝꯂꯣꯝꯗꯁꯨ ꯑꯦꯁꯤ ꯄꯤꯕꯒꯦ
ꯍꯛꯆꯥꯡꯅꯤ ꯅꯥꯞ ꯅꯥꯞ ꯂꯥꯎꯋꯦꯕ
ꯑꯥ ꯑꯃ ꯀꯩꯅꯣ ꯇꯧꯕꯗꯣ ꯃꯄꯥꯟ ꯊꯣꯛꯄꯗꯅ ꯅꯞ ꯅꯞ ꯂꯥꯎꯕꯗꯣ ꯍꯨꯃꯤꯗꯤꯇꯤ ꯌꯥꯝ ꯋꯥꯡꯕꯒꯦ ꯑꯗꯨ ꯇꯧꯋꯦꯕ ꯑꯗꯣ ꯑꯩꯗ ꯂꯥꯏꯕ꯭ꯔꯦꯔꯤ ꯃꯅꯨꯡꯗ ꯑꯗꯨꯝ ꯂꯩꯕꯒꯤ ꯇꯧꯕꯗꯣ ꯑꯦ ꯁꯤꯗꯣ ꯊꯥꯗꯕꯅꯦ ꯌꯥꯝ ꯄꯥꯛ ꯈꯪꯗꯦꯕ ꯑꯗꯣ ꯂꯥꯏꯕ꯭ꯔꯦꯔꯤꯒ ꯆꯠꯇꯕ ꯅꯨꯃꯤꯠꯇꯒ ꯌꯨꯝ ꯀꯩꯅꯣꯗꯒ ꯂꯩ ꯍꯣꯁꯇꯦꯜ ꯂꯩꯔꯗꯤ ꯁꯥꯢ ꯌꯥꯝ ꯊꯤ ꯑꯣꯝꯆꯥꯛꯅꯩ ꯑꯩꯗ ꯑꯦ ꯁꯤꯁꯨ ꯅꯠꯇꯕꯅꯤꯅ ꯈ꯭ꯋꯥꯏ ꯇꯟꯕ ꯅꯣꯡ ꯇꯥꯨꯕꯩ ꯅꯨꯃꯤꯠꯇꯣ ꯅꯣꯡ ꯇꯥꯕꯩ ꯅꯣꯡꯉꯥꯥꯟꯕꯗ ꯅꯨꯡꯁꯥ ꯁꯥꯄꯗꯣ ꯑꯗꯨ ꯌꯥ ꯀꯩ ꯍꯦꯟꯅ ꯁꯥꯗ꯭ꯔꯦꯗꯅ
ꯍꯣꯏ ꯑꯗꯨꯗ ꯃꯣꯏꯒꯤ ꯋꯦꯗꯔꯁꯤꯗ ꯅꯞꯄ ꯑꯃ ꯌꯥꯎꯔꯤꯕ ꯅꯞꯇꯕꯗꯤ ꯀꯩꯝ ꯁꯤꯗꯗꯤ ꯀꯩꯝ ꯇꯧꯗꯦꯕ ꯅꯨꯡꯉꯥꯏꯑꯕ ꯇꯨꯝꯕꯁꯨ ꯅꯨꯡꯉꯥꯏ
ꯑꯧ ꯑꯧ ꯑꯧ ꯃꯅꯤꯄꯨꯔꯒꯤꯗꯤ ꯁꯥꯔꯁꯨ ꯅꯞ ꯅꯞ ꯂꯥꯎꯗꯕꯅꯦ ꯍꯥꯏꯕ ꯃꯣꯏ ꯁꯤꯒꯤ ꯀꯩꯅꯣ ꯅꯞ ꯅꯞ ꯂꯥꯎꯕꯤꯗꯅꯦ
ꯇꯨꯝꯕꯁꯨ ꯌꯥꯝ ꯅꯨꯡꯉꯥꯢꯗ ꯍꯧꯖꯤꯛꯇꯤ
ꯁꯤꯗꯕꯨꯗꯤ ꯀꯩꯅꯣ ꯅꯣꯡ ꯇꯥꯕꯒꯤꯕꯨꯗꯤ ꯈꯔ ꯅꯨꯡꯉꯥꯏꯔꯤ ꯍꯧꯖꯤꯛ ꯐꯥꯎꯒꯤꯗꯤ
ꯎꯝ
ꯑꯁ ꯀꯩꯅꯣ ꯇꯧꯔꯦꯉꯣ ꯑꯩ ꯂꯩ ꯖꯒꯥꯁꯤꯗꯤ ꯈꯛ ꯐꯩꯕ ꯑꯗ ꯖꯒꯥ ꯈꯤꯇꯪ ꯃꯅꯨꯡ ꯆꯪꯈ꯭ꯔꯗꯤꯅꯦ ꯄꯩꯁꯥꯒ ꯍꯣꯡꯕ ꯖꯒꯥ ꯑꯣꯏꯔꯗꯤ ꯑꯃ ꯏꯁꯤꯡꯗꯣ ꯀꯩꯅꯣ ꯑꯩ ꯗꯝꯗꯝ ꯖꯒꯥꯗꯣ ꯑꯍꯥꯟꯕ ꯂꯥꯛꯄꯗ ꯗꯝꯗꯝꯅ ꯖꯒꯥ ꯑꯗꯨꯕꯨꯅꯦ ꯏꯔꯨꯖꯔꯕꯧꯅꯦ ꯀꯣꯛꯁꯦ ꯑꯃ ꯅꯞ ꯅꯞ ꯅꯞ ꯂꯍꯥꯎꯕꯗꯣ ꯑꯗꯨꯃꯥꯏꯅ ꯑꯗꯨꯝ ꯇꯧꯕ ꯏꯁꯤꯡ ꯐꯠꯇꯕꯒꯤ